ꯇꯥꯔꯔꯕꯣ
ꯇꯥꯏꯌꯦꯦ ꯇꯥꯏꯌꯦ ꯁꯦꯡ ꯀꯣ
ꯑ ꯇꯥꯏ
ꯎꯝ
ꯀꯗꯧꯔꯤꯅꯣ
ꯀꯩꯝ ꯇꯧꯗꯦꯗꯂꯝ ꯌꯦꯡꯉꯝꯕ
ꯆꯥꯛꯊꯤ ꯆꯥꯔꯕ꯭ꯔꯣ
ꯆꯥꯕ ꯆꯥꯗꯔꯦꯗ
ꯀꯩꯅꯣ ꯌꯥꯝ ꯊꯦꯡꯗ꯭ꯔꯣ ꯆꯥꯛꯇꯣ
ꯎꯝ ꯊꯦꯡ ꯑꯩ ꯁꯨꯝ ꯕꯦꯛꯒ꯭ꯔꯥꯎꯟꯗ ꯋꯥ ꯉꯥꯡꯕ ꯃꯈꯣꯟ ꯇꯥꯕ
ꯎꯝ ꯇꯥꯗꯦ
ꯑꯣ
ꯀꯩ ꯟꯣ ꯆꯥꯦ ꯍꯥꯏꯦ ꯇꯕꯨ
ꯆꯥꯛꯇꯣ ꯉꯁꯥꯏ ꯕ꯭ꯔꯦꯛꯐꯥꯁ ꯆꯥꯁꯤꯟꯕ ꯑꯗꯩ ꯆꯥꯛꯇꯣ ꯌꯥꯝ ꯀꯟꯅ ꯂꯥꯝꯗꯦꯅ ꯇꯞꯅ ꯊꯣꯡꯉꯅꯦꯅ
ꯑꯣ ꯀꯩ ꯀꯩ ꯆꯥꯁꯤꯜꯂꯨꯔꯒꯦ
ꯕ꯭ꯔꯦꯛꯐꯥꯁꯄꯨꯗꯤ ꯀꯩꯅꯣ ꯇꯧꯋꯦ ꯑꯩꯩ ꯃꯩ ꯑꯃ ꯊꯛꯑꯦ ꯑꯗꯩꯗꯤ ꯆꯤꯛꯀꯟꯒꯤ ꯕ꯭ꯔꯦꯁꯀꯤ ꯁꯔꯨꯛꯇꯣ ꯃꯇ ꯉꯥꯛꯇꯗ
ꯎꯝ
ꯑꯗꯩꯗꯤ ꯀꯩꯅꯒ ꯁꯣꯁꯄꯨꯗꯤ ꯍꯥꯞꯇ꯭ꯔꯦ ꯆꯝꯅꯀꯣ ꯑꯣꯚꯟꯗ ꯍꯥꯞꯆꯤꯜꯂꯒ ꯇꯧꯕꯦꯗ
ꯑꯣ ꯑꯗꯨꯃꯥꯏꯅ ꯇꯧꯈ꯭ꯔꯦꯕ
ꯍꯩꯈ꯭ꯔꯒ
ꯎꯝ ꯑꯌꯨꯁꯤꯕꯨ ꯄꯨꯡ ꯀꯌꯥ ꯍꯧꯒꯠꯄꯤꯒꯦ
ꯑꯌꯨꯛꯁꯦ ꯄꯨꯡ ꯑꯩꯁꯦ ꯌꯥꯝ ꯀꯟꯅ ꯑꯍꯟꯕꯗꯤ ꯉꯝꯗꯦ ꯑꯗꯨ ꯃꯉꯥ ꯃꯈꯥꯏꯗꯗꯤ ꯑꯗꯨꯝ ꯃꯦꯀꯞ ꯊꯣꯛꯑꯦ
ꯑꯣ ꯃꯉꯥ ꯃꯈꯥꯏꯗ ꯃꯤ ꯀꯞꯊꯣꯛꯑꯦ ꯣꯒꯠꯄꯗꯤ ꯅꯠꯇꯦꯕ
ꯍꯧꯒꯠꯂꯛꯑꯦ ꯃꯉꯥ ꯃꯈꯥꯏꯗ ꯍꯧꯒꯠꯇ꯭ꯔꯦ ꯀꯩꯅꯣ
ꯑꯣ ꯗꯣ ꯀꯦ ꯀꯩ ꯇꯧꯒꯦ
ꯑꯗꯨꯒ ꯋꯥꯋꯀꯤꯡ ꯆꯦꯜꯂꯨꯔꯅꯤ ꯁꯤꯗꯥꯏ ꯊꯕꯥꯜ ꯋꯥꯕ
ꯋꯥꯋꯀꯤꯡ ꯆꯠꯂꯨꯔꯒ
ꯎꯝ
ꯀꯩꯗꯧꯕ
ꯑꯗꯨꯒ ꯋꯥꯛꯀꯤꯡꯁꯤ ꯂꯣꯏꯍꯜꯂꯛꯑꯅꯤ ꯍꯜꯂꯛꯑꯀꯥꯟꯗ ꯍꯥꯏꯗꯤ ꯂꯝꯗꯣ ꯂꯥꯞꯅ ꯆꯦꯟꯕꯅꯤꯅꯀꯣ
ꯑꯥ
ꯀꯩꯅꯣ ꯇꯧꯋꯦꯕ ꯑ ꯁꯥꯕꯗꯤ ꯌꯥꯝ ꯅꯨꯡꯉꯥꯏ ꯋꯥꯏꯁꯨ ꯋꯥꯏ ꯑꯗꯨꯒ ꯂꯥꯛꯑꯒ ꯑꯩꯒꯤ ꯀꯩꯀꯩ ꯕ꯭ꯔꯦꯛꯐꯥꯁ ꯍꯥꯏꯕꯗꯣ ꯑꯗꯨꯏꯗ ꯑꯩꯒꯤꯗꯤ ꯑꯩꯒꯤ ꯁꯔꯨꯛꯇꯤ ꯊꯤꯠꯂꯦ ꯁꯨꯝ ꯁꯦꯛ ꯀꯥꯡꯅꯕ ꯂꯐꯣꯏ ꯁꯪꯒꯣꯝ ꯌꯦꯔꯨꯝ ꯌꯦ ꯁꯔꯅꯦ ꯋꯥꯁꯨ ꯋꯥꯔꯃꯤ ꯅꯗ ꯑ
ꯕ꯭ꯔꯦꯛꯐꯥꯁꯁꯦ ꯈꯔ ꯍꯦꯚ ꯇꯧꯁꯤꯜꯂꯦꯕ
ꯍꯕꯤ ꯇ ꯍꯧ ꯆꯂꯦ ꯑꯠꯇꯗꯤ ꯌꯥꯗ
ꯑꯣꯃ ꯂꯥꯛꯂꯣꯃꯤ ꯇꯥꯏꯦ
ꯀꯂꯣꯃꯤꯠꯇꯔꯁꯦ ꯑꯩꯅ ꯈꯟꯕꯗ ꯌꯥꯡꯈꯩꯗꯗꯤ ꯇꯥꯗꯦ
ꯑꯣ ꯅꯣꯡꯃꯗ ꯀꯤꯂꯣꯃꯤꯇꯔ ꯌꯥꯡꯈꯩꯃꯨꯛꯇꯤ ꯆꯦꯜꯂꯦꯕ ꯑꯣ ꯑꯁ ꯍ ꯐꯔꯝꯗꯧ ꯃꯥꯜꯂꯦ ꯑꯗꯨꯗꯤ
ꯑꯦ ꯀꯩꯅꯣꯥꯏ ꯍꯥꯏꯅꯦꯔꯃꯤꯒꯤ
ꯑꯣ ꯏꯁ
ꯑ ꯎꯝ ꯏꯁꯥꯐꯥꯕ ꯅꯠꯇ ꯑꯗꯨꯨꯝ ꯊꯕꯛ ꯁꯨꯕ ꯀꯜꯂꯤ ꯃꯔꯝ ꯃꯣꯛꯏ ꯈꯣꯠꯂꯤ ꯑꯗꯨꯝ ꯂꯩꯗꯅ
ꯎꯝ
ꯎꯝ
ꯐꯥꯏꯅꯔꯂꯣ
ꯎꯝ ꯑꯗꯣ ꯅꯪꯗꯤ ꯀꯩ ꯀꯩ ꯍꯣꯠꯅꯔꯤꯒꯦ ꯀꯃꯥꯏꯅ ꯇꯧꯔꯤꯒꯦ
ꯑꯩꯁꯦ ꯑꯗꯣꯝ ꯌꯨꯝꯗ ꯂꯩꯔꯤꯔ
ꯎ ꯑꯣ ꯋꯥꯀꯤꯗꯁꯟ꯭ꯔꯣ
ꯋꯥꯋꯥꯛꯀꯤꯡ ꯗꯣꯁ ꯆꯠꯂꯝꯕꯅꯦ ꯈꯔ ꯈꯔ ꯑꯗ ꯍꯧꯖꯤꯛ ꯍꯣꯏ ꯆꯦꯟꯕꯗꯨ ꯅꯠꯇꯕ
ꯀꯔꯤꯅꯣ ꯍꯥꯏꯖꯦ ꯆꯦꯠ ꯃꯅꯦꯟ ꯀꯥꯟꯅꯕꯅꯤ
ꯑꯣ ꯆꯠꯄꯗꯣ ꯁꯨꯝ ꯅꯨꯡꯉꯥꯏꯌꯦꯅꯀꯣ ꯏꯁꯥꯗꯣ ꯅꯨꯡꯉꯥꯏꯌꯦꯕꯣ ꯑꯩꯈꯣꯏꯗ ꯆꯠꯄꯗꯨꯅ ꯍꯦꯟꯅ
ꯌꯦ ꯌꯦ
ꯑꯗꯨ ꯑꯗꯨꯃꯥꯏꯅ ꯑꯣꯏꯅ ꯆꯠꯂꯦ
ꯑꯗꯨꯗ ꯅꯪ ꯆꯕꯥ ꯆꯣꯡꯕꯗꯨꯗꯤ ꯆꯣꯡꯗ꯭ꯔꯕꯣ
ꯍꯥꯥ
ꯌꯖꯨꯝꯕꯥꯒ ꯆꯣꯡꯕꯗꯨꯗꯤ ꯆꯣꯡꯗ꯭ꯔꯕꯣ
ꯑꯗꯨꯗꯤ ꯆꯣꯡꯗ꯭ꯔꯦꯗ
ꯐꯅꯪ ꯀꯦꯁꯤꯣꯏ ꯅꯨꯅꯨꯡꯇꯥꯌꯦ ꯀꯅ
ꯍꯣꯏ ꯋꯥꯛꯀꯤꯡ ꯆꯠꯄꯗꯨꯅ ꯍꯦꯟꯅ ꯅꯨꯡꯉꯥꯏ ꯂꯩꯔꯝꯃꯦ
ꯎ
ꯑꯗꯨꯅ ꯋꯥꯛꯀꯤꯡꯗꯣ ꯑꯣꯏꯅ ꯆꯠꯂꯕ
ꯑꯣ ꯐꯩꯅꯦ ꯑꯗꯨꯁꯨ ꯌꯥꯏꯅꯦ ꯍꯣꯠꯅꯧ ꯍꯣꯠꯅꯧ ꯍꯣꯠꯅꯗꯧꯅꯦꯀꯣ ꯅꯍꯥ ꯑꯣꯏꯔꯤꯉꯩꯗ ꯄꯩꯁꯥ ꯐꯅꯕ ꯇꯧꯍꯧꯗꯅ ꯍꯌꯦꯡ ꯥꯏꯅ ꯇꯧ ꯌꯥꯎꯕꯟꯇꯦ ꯑꯩꯅ ꯌꯥꯝ ꯈꯪꯉꯦ ꯈꯣꯠꯂꯦꯅ ꯍꯥꯏꯕꯕꯨꯗꯤ ꯅꯠꯇꯦ ꯑꯗꯨ ꯑꯣꯏꯔꯁꯨ ꯁꯨꯝ ꯏꯁꯥ ꯐꯅ ꯂꯩꯕꯁꯤꯅ ꯍꯛꯆꯥꯡ ꯐꯕꯅ ꯂꯅꯤ ꯍꯥꯏꯕꯗꯣ ꯅꯤ
ꯎꯝ ꯆꯥꯛꯁꯤꯕꯨ ꯄꯨꯡ ꯀꯌꯥꯃꯨꯛꯇꯔꯥꯡ ꯆꯥꯒꯦ
ꯁꯥꯁꯦ ꯎꯝ ꯕꯥꯔꯣ ꯑꯃ ꯁ꯭ꯋꯥꯏꯗꯗꯤ ꯑꯗꯨꯝ ꯁꯥꯔꯦ
ꯑꯣ ꯑꯗꯨꯗꯤ ꯆꯥꯛꯆꯥ ꯃꯇꯝꯗꯤ ꯌꯧꯗꯤ ꯌꯧꯔꯛꯑꯦꯅꯦ
ꯆꯥꯛꯆꯥꯥ ꯃꯇꯝꯕꯨꯗꯤ ꯌꯧꯔꯦ ꯆꯥꯛꯁꯦ ꯂꯣꯏꯗꯤ ꯂꯣꯏꯔꯕꯒꯨꯝꯕꯅꯤꯅ ꯑꯗꯣ ꯉꯥꯏꯍꯥꯛ ꯆꯥꯅꯤꯡꯗ꯭ꯔꯤꯑꯅ ꯉꯍꯥꯛꯇꯪ ꯂꯩꯔ ꯑꯩꯣꯏꯅ ꯆꯥꯒꯦꯅ
ꯑꯣ ꯐꯩꯌꯦ ꯆꯥꯛꯇꯣ ꯆꯥꯅꯤꯡꯊꯅ ꯆꯥꯅꯤꯡꯇꯅ ꯆꯥꯁꯤꯟꯕꯗꯣ ꯑꯗꯨꯏꯗꯣ ꯍꯥꯏꯗꯤ ꯐꯠꯇꯕꯅꯦꯕ
ꯑꯣ ꯍꯣꯏ ꯍꯨ ꯑꯣꯟꯂꯦ ꯍꯥꯏ
ꯍꯣꯏ ꯑꯗꯨꯃꯥꯏꯅ ꯍꯥꯏꯅꯗ꯭ꯔꯣ ꯅꯍꯋꯥꯏ ꯑꯍꯟ ꯃꯈꯩꯅ
ꯆꯥꯛ ꯆꯥꯅꯤꯡꯇꯅ ꯆꯥꯕꯁꯤ ꯍꯨ ꯑꯣꯟꯂꯦꯌꯦ ꯈꯪꯗꯦ ꯆꯨꯝꯃꯤꯔ ꯂꯥꯟꯔꯤꯔꯗꯤ
ꯍꯣꯏ ꯆꯥꯅꯤꯡꯇꯅ ꯆꯥꯔꯗꯤ ꯀꯩꯁꯨ ꯃꯆꯤ ꯑꯣꯏꯕꯣꯟꯇꯦꯕ
ꯍꯣꯏ
ꯆꯥꯅꯤꯡꯅ ꯆꯥꯏꯔꯗꯤ ꯆꯝꯊꯣꯡ ꯐꯥꯎꯕ ꯍꯦꯟꯅ ꯃꯆꯤ ꯑꯣꯏꯔꯤꯝꯃꯤ
ꯑꯣ ꯑꯁ ꯍꯥꯒꯝ ꯆꯟ ꯂꯩꯔꯦꯅꯦ ꯋꯥꯔꯨꯕꯒꯤ ꯅꯠꯇꯦ ꯋꯥꯔꯨꯕ ꯏꯁꯥ ꯔꯦꯁ ꯅꯦꯞ ꯂꯧꯔꯝꯕꯅꯦꯕ
ꯑꯣ
ꯈꯪꯗꯦꯅꯦ ꯍꯥꯒꯝ ꯆꯟꯖꯟꯂꯛꯏ
ꯍꯣꯏꯅꯦ ꯍꯥꯏꯗꯤ ꯆꯥꯛꯆꯥꯗꯅ ꯄꯣꯊꯥ ꯃꯇꯝ ꯌꯧꯁꯤꯜꯂꯛꯑꯕ꯭ꯔꯣ ꯀꯩꯅꯣ
ꯍꯥ ꯕ꯭ꯔꯦꯛꯐꯥꯁꯇꯨ ꯁꯨꯝ ꯌꯥꯝ ꯆꯥꯖꯤꯟꯒꯤꯕꯗꯨꯗ ꯀꯣ ꯃꯤꯠꯁꯤ ꯃꯊꯟꯗ ꯊꯥꯗꯔꯛꯏꯕ ꯖꯥꯠꯅꯤ
ꯎꯝ ꯑꯗꯨꯅ ꯇꯥꯛꯄꯗꯤ ꯕ꯭ꯔꯦꯛꯐꯥꯁꯁꯦ ꯈꯔ ꯍꯦꯟꯅ ꯍꯦꯚ ꯑꯣꯏꯁꯤꯟꯈ꯭ꯔꯦꯕ
ꯍꯦꯕꯤ ꯑꯣꯏꯖꯟꯈ꯭ꯔꯦ ꯑꯁ ꯀꯔꯥꯏꯗ ꯋꯥꯏ ꯀꯩꯅꯣ ꯆꯦꯜꯂꯨꯔꯤ ꯂꯥꯞꯄꯦ ꯉꯥꯏꯍꯥꯛ ꯂꯩꯔꯕꯨꯗꯤ ꯑꯥꯏꯁ ꯕꯥꯠ ꯇꯨꯔꯨꯔꯒ
ꯎꯝ
ꯑꯩꯈꯣꯏ ꯅꯥꯀꯟꯗ ꯇꯦꯡꯀꯤ ꯁ꯭ꯋꯤꯝꯃꯤꯡ ꯄꯨꯜ ꯑꯆꯧꯕ ꯑꯃ ꯂꯩꯌꯦ ꯑꯗꯨꯏꯗꯨꯗ ꯀꯦꯖꯤ ꯀꯨꯟ ꯀꯨꯟꯊ꯭ꯔꯥꯃꯨꯛ ꯊꯥꯗꯗꯣꯏꯅꯤ ꯉꯥꯁꯨ ꯑꯗꯨꯝ ꯌꯥꯎꯔꯦ ꯊꯥꯖꯕꯗꯨꯗ ꯉꯥꯁꯨ ꯑꯗꯨꯝ ꯌꯥꯎꯋꯦ ꯑꯗꯨꯝ ꯑꯥ
ꯅꯨꯡꯇꯤꯒꯤ ꯇꯧꯕ꯭ꯔꯣ ꯀꯃꯥꯏꯅ ꯇꯧꯒꯦ
ꯑꯦ ꯅꯨꯡꯇꯤ ꯇꯧꯋꯦ ꯀꯥꯏꯗ ꯅꯣꯡꯃꯒꯤ ꯁꯣꯏ ꯌꯥꯄꯣꯟꯇꯦ ꯉꯥꯁꯨ ꯌꯥꯎꯋꯤꯗꯤꯀꯣ ꯁꯨꯝ ꯊꯥꯗꯔꯒ ꯁꯨꯝ ꯏꯔꯣꯏ ꯈꯣꯠꯄ ꯇꯤꯡꯕ ꯀꯩꯗꯧꯕꯗꯣ ꯁꯨꯝ ꯇꯤꯡꯉꯤꯉꯩꯗ ꯉꯥ ꯅꯒ ꯀꯣꯏꯆꯦꯟ ꯆꯦꯟꯕꯗꯣ ꯅꯪ ꯉꯟꯗ ꯅꯨꯡꯉꯥꯏ ꯉꯥꯃꯨꯛ ꯑꯗꯨ ꯑꯃꯨꯛ ꯉꯥꯃꯨꯛꯈꯥ ꯎꯨꯏꯕ
ꯑꯣ ꯑꯁ ꯕꯥꯠ ꯇꯧꯕꯁꯦ ꯀꯩ ꯀꯩ ꯀꯥꯥꯟꯅꯒꯌꯦ
ꯑꯥꯏ ꯕꯥꯠ ꯇꯧꯕꯁꯦ ꯑꯗꯨꯝ ꯀꯩꯀꯩ ꯑꯩꯗꯤ ꯌꯥꯝ ꯀꯟꯅꯗꯤ ꯈꯪꯗꯦꯍꯦ ꯑꯗꯣ ꯀꯥꯟꯗꯩ ꯀꯥꯟꯅꯩ ꯍꯥꯏ ꯑꯩ ꯀꯥꯟꯅꯕꯩꯅꯦ ꯀꯩꯅ ꯃꯤ ꯃꯁꯥꯁ ꯁꯥꯟꯅ ꯃꯈꯩꯅ ꯑꯥꯏꯁ ꯕꯥꯠ ꯀ ꯇꯧꯔ ꯂꯨꯞꯅꯔꯤꯁꯦ
ꯑꯣ ꯐꯩꯌꯦ ꯀꯥꯟꯅꯕ ꯊꯕꯛ ꯌꯥꯝ ꯇꯧꯔꯤꯗꯣ
ꯍꯣꯏ ꯀꯥꯟꯅꯕ ꯊꯕꯛ ꯅꯠꯇ꯭ꯔꯗꯤ ꯑꯗꯨꯝ ꯃꯤ ꯈꯔꯗꯤ ꯒꯦꯝ ꯒ ꯁꯥꯟꯅꯅꯩꯗꯅ ꯑꯩꯗꯤ ꯁꯥꯟꯅꯗꯦ
ꯎꯝ
ꯑꯗꯨꯃꯥꯏꯅ ꯇꯧꯔꯤꯉꯩꯩꯅ ꯒꯦꯝ ꯁꯥꯟꯅꯕꯩ ꯃꯇꯝ ꯂꯩꯇꯦ
ꯑꯣ ꯁꯣꯝꯁꯤ ꯒꯦꯝ ꯁꯥꯟꯅꯗꯦꯕ
ꯑ
ꯒꯦꯝꯁꯦ ꯁꯨꯛꯁꯥꯟ ꯁꯥꯟꯅꯖꯗ꯭ꯔꯤꯕꯣ
ꯁꯥꯟꯅꯗꯦꯗ ꯀꯥꯏꯗꯩꯅꯣꯗ ꯒꯦꯝꯒ ꯁꯥꯟꯅꯕꯁꯨ ꯍꯩꯇꯦ ꯍꯥꯏꯗꯤ ꯑꯩꯗꯤ ꯒꯦꯝ ꯁꯥꯟꯅꯕꯁꯦ ꯇꯜꯂꯦ ꯃꯇꯝ ꯃꯥꯡꯍꯟꯕ ꯑꯣꯏꯅ ꯊꯣꯛꯑꯦꯕ ꯁꯨꯝꯕ ꯑꯩ ꯁꯨꯝ ꯂꯝꯖꯦꯟ ꯆꯦꯟꯕ ꯀꯩꯗꯧꯕ ꯏꯁꯥ ꯁꯥꯟꯅꯕ ꯋꯥꯔꯥꯛ ꯑꯥꯎꯠ ꯇꯧꯕ ꯁꯤ ꯇꯧꯔꯤꯉꯩ ꯁꯤꯅ ꯍ‌ꯦꯟ ꯅꯨꯡꯉꯥꯏꯌꯦꯕ ꯑꯗꯨꯅ ꯑꯩ ꯒꯦꯝ ꯁꯟꯗꯣꯛ ꯁꯔꯨꯛꯇꯤ ꯁꯨꯃꯥꯏꯅ ꯑꯣꯏꯅ ꯁꯥꯟꯅꯖꯒꯦ ꯍꯥꯏꯅ ꯂꯩꯌꯦ
ꯎꯝ ꯕ‌ꯣꯔꯤꯡ ꯆꯨꯔꯛꯀꯥꯟꯗ ꯀꯩꯀꯥ ꯇꯧꯒꯦꯣ
ꯕ‌ꯣꯔꯤꯡ ꯆꯨꯕ ꯍꯥꯏꯗꯤ ꯀꯥꯏꯗ ꯕ‌ꯣꯔꯤꯡ ꯆꯨꯕꯒ ꯂꯩꯇꯦꯗ ꯕ‌ꯣꯔꯤꯡ ꯆꯨꯕꯒ ꯕꯨꯛꯇꯔ ꯀꯩꯅꯣ ꯕꯥꯔ ꯀ‌ꯣꯛ ꯆꯤꯡꯅꯤ
ꯎꯝ
ꯋꯥꯈꯜ ꯅꯨꯡꯉꯥꯏꯔꯛꯇꯔꯁꯨ ꯕꯨꯛꯇꯔ ꯀꯣꯛ ꯏꯟꯅꯤ ꯕꯥꯔ ꯀꯣꯛ ꯆꯤꯡꯅꯤ ꯁꯥꯎꯅꯤꯡꯉꯁꯨ ꯕꯨꯛꯇꯔ ꯀ‌ꯣꯛ ꯏꯟꯅꯤ ꯕꯥꯔ ꯀ‌ꯣꯛ ꯆꯤꯡꯅꯤ ꯄꯣꯊꯥꯐꯝ ꯍꯥꯏꯇꯥꯔꯦ
ꯑꯣ ꯑꯗꯨꯝꯕ ꯁꯥꯟꯅꯕꯁꯤꯅ ꯁꯨꯝ ꯄꯣꯊꯥꯐꯝꯁꯨ ꯑꯣꯏꯌ‌ꯦꯕ
ꯑꯣꯏꯌ‌ꯦ ꯑꯣꯏꯌ‌ꯦ ꯍꯣꯏ ꯌꯥꯝ ꯑꯣꯏ
ꯍꯣꯏ ꯌꯥꯝ ꯀꯥꯟꯅꯕ ꯊꯕꯛ ꯌꯥꯝ ꯇꯧꯔꯒ ꯑꯗꯨꯃꯥꯏ ꯑꯗꯨ ꯃꯇꯝ ꯂꯦꯜꯂꯦꯕꯀꯣ
ꯎꯝ
ꯐꯩꯌꯦ ꯌꯥꯝꯅ
ꯎꯝ
ꯑꯗꯣ ꯍꯁꯗꯩ ꯌꯥꯝ ꯀꯟꯅ ꯇꯧꯔꯤꯁꯤꯕꯨ ꯍꯥꯏꯗꯤ ꯕꯣꯗꯤ ꯕꯤꯜꯗꯤꯡꯒꯨꯝꯕ ꯑꯗꯨꯃꯥꯏꯅ ꯇꯧꯒꯦꯒ ꯍꯥꯏꯕꯒꯤ
ꯑꯍ ꯅꯣ ꯅꯣ ꯅꯣ ꯅꯣ ꯁꯤꯗꯤ ꯑꯩꯒꯤ ꯗꯦꯜꯂꯤ ꯇꯧꯗ ꯌꯥꯗ꯭ꯔꯕ ꯏꯊꯧꯅꯦ ꯈꯜꯂꯒ ꯇꯧꯕꯅꯦ ꯑꯗꯨꯝꯕ ꯊꯣꯛꯀꯗꯧꯕ ꯀꯩꯗꯧꯕ ꯀꯩꯝ ꯂꯩꯇꯦꯗ
ꯎꯝ
ꯍꯥꯏꯗꯤ ꯑꯗꯨꯝꯕ ꯊꯣꯛꯄꯒ ꯑꯩꯗꯨꯗꯤ ꯀꯔꯥꯗꯩ ꯑꯩꯈꯣꯏꯒꯤ ꯑꯩꯈꯣꯏ ꯑꯗꯨꯝ ꯕꯗꯨꯗꯤ ꯊꯣꯛꯀꯦ ꯈꯟꯗꯦ
ꯎꯝ
ꯁꯟꯗꯦꯗꯤ ꯑꯩꯅ ꯊꯣꯛꯎꯔꯒ ꯑꯗꯨꯝ ꯐꯥꯁ ꯄꯨꯗꯤ ꯑꯗꯨꯝ ꯇꯥꯗꯧ ꯂꯩꯔꯕ ꯑꯗꯨꯅ ꯑꯣ ꯑꯗꯨꯝ ꯃꯌꯥꯝ ꯀꯟꯅ ꯍꯣꯠꯅꯖꯕꯗꯨ ꯍꯣꯠꯅꯖꯁꯅꯨ ꯍꯥꯏ ꯑꯗꯨꯝ ꯑꯩꯗꯤ ꯑꯗꯨꯝ ꯇꯣꯛꯊꯣꯛꯑꯦ ꯍꯥꯏꯇꯥꯔꯦ
ꯑꯣ ꯇꯥꯕ ꯃꯤꯅꯁꯨ ꯈꯔꯕꯨꯗꯤ ꯋꯥꯔꯅꯤ
ꯍꯥꯥ
ꯑꯇꯥꯕ ꯃꯤꯅꯁꯨ ꯈꯔꯕꯨꯗꯤ ꯋꯥꯔꯅꯦꯕ
ꯀꯩꯕꯨ
ꯎꯝ ꯀꯩꯁꯨ ꯅꯠꯇ‌ꯦꯗ ꯏꯕꯥꯅꯤ ꯋꯥꯔꯤꯁꯤ ꯃꯤꯅꯒꯥꯡ ꯇꯥꯔꯗꯤ ꯋꯥꯗꯧ ꯃꯥꯜꯂꯦ ꯍꯥꯏꯕ
ꯑꯦ ꯀꯩꯒꯤꯅ‌ꯣ ꯍꯥꯏꯖ‌ꯦ
ꯁꯨꯝ ꯍꯥꯏꯗꯤ ꯀꯥꯟꯅꯕ ꯉꯥꯛꯇ ꯁꯨꯝ ꯁꯥꯟꯅꯖꯟꯕꯗꯣ
ꯑꯦ ꯑꯗꯨ ꯀꯩꯗꯧꯕꯩ ꯋꯥꯗꯣꯏꯅ
ꯍꯥꯏꯗꯤ ꯁꯨꯝ ꯈꯤꯇꯪꯒꯥꯡ ꯅꯨꯡꯉꯥꯏꯊꯣꯛꯄ ꯋꯥꯔꯤ ꯑꯣꯏꯗꯦ ꯍꯥꯏꯕꯩ ꯋꯥꯅꯤꯗ
ꯀꯩꯅꯣ ꯍꯥꯏꯁꯤꯕꯨ ꯀꯩ ꯅꯨꯡꯉꯥꯏꯊꯣꯛ ꯋꯥꯔꯤ ꯑꯣꯏꯗ꯭ꯔꯒꯦ
ꯎꯝ ꯍꯥꯏꯗꯤ ꯌ‌ꯣꯡ ꯅꯪꯗꯣ ꯃꯁꯥ ꯌꯥꯝ ꯐꯔꯝꯒꯅꯤ ꯍꯥꯏꯗꯤ ꯃꯤꯅꯒꯥꯡ ꯇꯥꯕꯗꯀꯣ ꯑꯁ ꯁꯤ ꯅꯨꯄꯥꯁ‌ꯦ ꯃꯁꯥ ꯌꯥꯝ ꯐꯕ ꯑꯣꯏꯖꯥꯠꯅꯤꯒ ꯍꯥꯏꯔꯒ ꯈꯟꯈꯤꯅꯤ ꯍꯥꯏꯕꯩ ꯋꯥꯅꯤꯗ
ꯀꯩꯅꯣ ꯑꯗꯨꯗ ꯀꯩꯅꯣ ꯃꯤꯡ ꯋꯥꯗꯣꯏꯁꯤꯅ
ꯁꯨꯝ ꯍꯥꯏꯔꯤꯅꯤꯕ
ꯀꯔꯤꯅꯣ ꯍꯥꯏꯔꯤꯕ ꯍꯥꯏꯁꯨ ꯅꯪ ꯍꯥꯏꯔꯤꯕ ꯄꯣꯠꯇꯣ ꯌꯥꯗꯕ ꯑꯃ ꯌꯥꯎꯔꯤꯅꯦ
ꯎꯡ ꯍꯣꯏ ꯍ ꯍꯣꯏ ꯆꯥꯛ ꯇꯨ ꯆꯥꯊ‌ꯣꯛꯑꯣ ꯍꯥꯏꯕꯗꯤ ꯌꯥꯝ ꯀꯟꯅ ꯊꯦꯡꯖꯤꯟꯗ꯭ꯔꯤꯀꯥꯟꯗ ꯅꯨꯃꯤꯗꯥꯡꯒ ꯑꯃꯨꯛ ꯐꯪꯖꯤꯟꯅꯕꯗꯣ ꯍꯥꯏꯗꯤ ꯅꯛꯁꯤꯟꯅꯃꯟꯕꯗꯣ ꯑꯗꯨꯁꯨ ꯐꯠꯇꯕꯅꯦꯕ
ꯍꯣꯏ ꯆꯠꯊꯣꯛꯑꯗꯝ ꯆꯠꯠꯇꯣꯛꯑꯗꯝ ꯑꯣ ꯊꯝꯃꯒꯦ ꯊꯝꯃꯒ
ꯍꯣꯏ ꯍꯣꯏ ꯅꯪ ꯊꯝꯃꯣ ꯅꯪ ꯊꯝꯃꯣ
ꯎꯝ